ꯕꯔꯣ
ꯇꯥꯌꯦ ꯇꯥꯌꯦ
ꯆꯥꯛ ꯆꯥꯔꯕꯣ
ꯎꯝ ꯆꯥꯗꯔꯤꯗ
ꯑꯣ ꯁꯤ ꯄ꯭ꯔꯦꯈꯥ ꯍꯥꯎꯔꯅꯤ ꯀꯣ ꯅꯣꯏꯁꯦ
ꯍꯣꯏ ꯄꯩꯀꯥ ꯍꯧꯔꯅꯤ
ꯎꯝ ꯄꯨꯡ ꯀꯌꯥꯗ ꯆꯠꯇꯣꯏꯅꯣ
ꯄꯨꯡ ꯃꯥꯄꯟꯒ ꯃꯤꯅꯤꯠ ꯀꯨꯟ ꯑꯗꯨꯋꯥꯏꯗ ꯊꯣꯛꯂꯛꯑꯅꯤ
ꯍꯣꯏ ꯍꯣꯏ ꯐꯖꯅ ꯊꯥꯔꯣ
ꯈꯪꯗ꯭ꯔꯦ ꯀꯣꯏꯁꯟ ꯌꯦꯡꯒ ꯈꯪꯒꯅꯤ
ꯐꯖꯅ ꯊꯥꯔꯣ
ꯅꯪꯗꯤ ꯆꯥꯛ ꯊꯣꯡꯉꯕꯣ
ꯑ ꯊ‌ꯣꯡꯉ‌ꯦ
ꯀꯩ ꯑꯦꯟꯖꯥꯡ ꯊꯣꯡꯒꯦ
ꯁꯟꯁꯥ ꯆꯥꯔꯅꯤꯌ‌ꯦ
ꯏꯁ ꯐꯖꯔꯦꯅꯦ
ꯍ ꯅ‌ꯣꯏ ꯄꯨꯡ ꯀꯌꯥꯗ ꯍꯜꯂꯥꯛꯇꯣꯏꯅꯣ
ꯕꯔꯣ ꯉꯁꯤꯁꯦ ꯕꯔꯣ ꯃꯈꯥꯏ ꯑꯗꯨꯋꯥꯏꯗ ꯂꯣꯏꯅꯦꯕꯀꯣ ꯄꯨꯡ ꯑꯃ ꯑꯃ ꯌꯥꯎꯗ꯭ꯔꯤꯉꯩꯗ
ꯑꯗꯨꯒ ꯉꯁꯤ ꯂꯣꯏꯔꯒ ꯅꯨꯃꯤꯠ ꯀꯌꯥ ꯑꯣꯐ ꯂꯩꯥꯑꯦ
ꯍꯌꯦꯡ ꯑꯣꯐ ꯑꯗꯨꯒ ꯍꯪꯆꯤꯛ ꯊꯥꯗꯨꯏꯅꯤ ꯑꯃꯨꯛ
ꯑꯣ ꯑꯣꯐꯗꯤ ꯑꯃ ꯈꯛꯇꯗꯤꯀꯣ
ꯎꯝ ꯁꯇꯔꯗꯦ ꯁꯟꯗꯦ ꯑꯣꯐ ꯁꯕꯖꯦꯛ ꯑꯃꯒꯤ ꯅꯨꯃꯤꯠ ꯑꯅꯤ ꯂꯩꯌꯦ ꯑꯇꯣꯞꯄꯗꯤ ꯂꯣꯏ ꯑꯃꯈꯛꯇꯅꯦ ꯆꯥꯛꯇꯨ ꯆꯥꯅꯤꯡꯗꯦꯅꯦ ꯑꯦꯛꯖꯥꯝꯗ ꯆꯥꯛ ꯆꯥꯕ ꯌꯥꯝ ꯇꯜꯂꯦ ꯑ
ꯆꯥꯒꯗꯕꯅꯤ ꯉꯁꯤꯒꯤ ꯄꯦꯄꯔꯗꯤ ꯀꯃꯥꯏꯅ ꯇꯧꯅꯤ ꯊꯥꯕ ꯅꯨꯡꯉꯥꯏꯒꯗ꯭ꯔꯣ
ꯈꯪꯗꯦꯗ ꯏꯪ ꯑꯩ ꯁꯤ ꯁꯤ ꯑꯣꯏꯕꯅꯤꯅ ꯈꯔꯕꯨꯗꯤ ꯍꯣꯏ
ꯐꯖꯅ ꯄꯥꯔꯝꯒꯅꯤ ꯈꯜꯂꯦ
ꯄꯥꯕ ꯌꯥꯕꯥ ꯄꯥꯔ‌ꯦ ꯄꯥꯗꯕ ꯌꯥꯗꯕꯅ ꯇꯣꯛꯑꯦ ꯂꯣꯏꯅꯗꯤ ꯄꯥꯗꯦꯗ
ꯎꯝ ꯅꯣꯏ ꯃꯊꯪꯒꯤ ꯅꯦꯛꯁ ꯋꯤꯛꯇ ꯂꯣꯏꯔꯤꯅꯦꯀꯣ ꯃꯊꯥꯡ ꯍꯞꯇꯥꯗ
ꯎꯝ
ꯀꯔꯤ ꯀ ꯀꯔꯤ ꯅꯨꯃꯤꯠꯇ ꯂꯣꯏꯔꯅꯤ ꯅ‌ꯣꯏ
ꯑ ꯃꯟꯗꯦ ꯃꯟꯗꯦꯗ ꯂꯣꯏꯗꯧ ꯃꯥꯜꯂꯦ
ꯑꯣ
ꯁꯤ ꯃꯟꯗ‌ꯦꯗꯒꯤ ꯑ ꯅꯠꯇ‌ꯩ ꯃꯟꯗꯦ ꯅꯠꯇꯦ ꯀꯥꯎꯈ꯭ꯔꯦꯅꯦ ꯂꯣꯏꯗꯕ ꯅꯨꯃꯤꯠꯇꯣ ꯉꯁꯤ ꯃꯟ ꯃꯟꯗꯦ ꯇꯥꯔꯦ ꯋꯦꯠꯅꯁꯗꯦ ꯐ꯭ꯔꯥꯏꯗꯦ ꯃꯟꯗꯦ ꯋꯦꯅꯦꯁ ꯐ꯭ꯔꯥꯏꯗꯦ ꯐ꯭ꯔꯥꯏꯗꯦ ꯑꯃꯨꯛ ꯊꯥꯔꯒ ꯁꯇꯔꯗꯦ ꯁꯟꯗꯦ ꯑꯣꯐ ꯂꯩꯅꯦꯕꯀꯣ ꯑꯗꯨ ꯃꯟꯗꯦ ꯃꯨꯛ ꯇꯥꯔꯅꯤ ꯋꯦꯟꯁꯗꯦ ꯇꯥꯔꯅꯤ ꯐ꯭ꯔꯥꯏꯗꯦꯗ ꯂꯣꯏꯗꯧ ꯃꯥꯜꯂꯦ ꯅꯦꯛꯁ ꯋꯤꯛ ꯐ꯭ꯔꯥꯏꯗꯦ ꯎꯝ ꯌꯥꯝ ꯁꯥꯡꯉꯦꯍꯦ ꯑꯁ
ꯑꯁ ꯌꯥꯝꯀ ꯑꯃ ꯈꯥꯎꯔꯗꯤꯀꯣ ꯑꯗꯨꯝ ꯊꯨꯅꯂꫭꯏ ꯁꯤꯟꯕꯅꯤꯗ
ꯑꯗꯨꯅꯦ
ꯈꯪ ꯈꯪꯗꯕ ꯃꯇꯝꯗ ꯁꯨꯃꯥꯏꯅ ꯇꯥꯎꯋꯦꯗ ꯅꯣꯏ ꯕꯣꯜꯗꯤ ꯌꯦꯡꯉꯝꯃꯔꯣꯏꯀꯣ ꯑꯗꯨꯗꯤ
ꯎꯝ ꯀꯩꯅꯣꯒꯤ ꯕ꯭ꯔꯥꯖꯤꯜ ꯄ꯭ꯔꯖꯤꯜ ꯁꯄꯣꯔꯠ ꯇꯔꯗꯤ ꯂꯣꯏꯈ꯭ꯔꯦꯅꯦ ꯃꯣꯏꯒꯤ ꯋꯥꯜ ꯀꯞꯇꯤ
ꯂꫭꯏꯈ꯭ꯔꯦ
ꯅꯪꯗꯤ ꯀꯩ ꯁꯞꯄꯣꯔꯠ ꯇꯧꯒꯦ
ꯕ꯭ꯔꯖꯤ ꯉꯔꯥꯡꯕꯨꯗꯤ ꯕ꯭ꯔꯥꯖꯤꯜꯕꯨ ꯇꯧꯕꯅꯦ ꯑꯗꯨꯒ ꯑꯩ ꯐꯥꯔꯁ ꯍꯥꯞꯇ ꯇꯨꯌꯦꯡꯒ ꯇꯨꯝꯃꯦ ꯇꯨꯝꯅꯤꯡꯕꯒꯤ ꯑꯣꯀ ꯑꯗꯨꯝ
ꯑꯦꯛꯖꯥꯝ ꯂꯣꯏꯔꯒ ꯐꯥꯏꯅꯦꯜ ꯐꯥꯏꯅꯦꯜ ꯅꯨꯃꯤꯠꯇꯗꯤ ꯑꯩꯁꯨ ꯅꯣꯏꯗ ꯂꯥꯛꯀꯦ
ꯎ ꯑꯩꯗꯤ ꯁꯤꯗ ꯌꯦꯡꯉꯔꫭꯏ
ꯀꯔꯥꯏ ꯆꯠꯀꯦ ꯍꯥ
ꯏꯃꯥꯟꯅꯕꯤ ꯈꯣꯏꯗ ꯆꯠꯀꯅꯤ ꯑꯩꯗꯤ ꯁꯤꯗ ꯑꯁ ꯌꯦꯡꯅꯤꯡꯗꯦ ꯐꯦꯅꯦꯜꯗ ꯁꯤꯗ ꯌꯦꯡꯂꯤꯉꯥꯏ ꯄꯥꯝꯃꯨꯋꯦꯗꯤ ꯃꯇꯥꯡ
ꯀꯩꯗꯧꯔꯒꯦ
ꯌꯦꯡꯅꯤꯡꯗꯦ ꯏꯊꯟꯇ ꯌꯦꯡꯕ ꯇꯥꯜꯂꯦ ꯐꯩꯅꯦꯜꯗꯤ ꯀꯃꯥꯏꯅ
ꯅꯣꯏ ꯄꯨꯟꯅ ꯌꯦꯡꯕ ꯅꯠꯇ꯭ꯔꯣ ꯅꯣꯏ ꯄꯨꯟꯅ ꯌꯦꯡꯕ ꯅꯠꯇ꯭ꯔꯣ
ꯄꯨꯟꯅ ꯌꯦꯡꯗꯦ ꯃꯁꯥ ꯃꯁꯥꯒꯤ ꯌꯦꯡꯕꯅꯦ
ꯇꯤꯕꯤꯗꯗꯤ ꯇꯤꯚꯤꯗ ꯌꯦꯡꯕꯗ
ꯅꯨꯄꯥꯒ ꯑꯩꯈꯣꯏ ꯑꯅꯤ ꯈꯛꯇꯅꯦ ꯌꯦꯡꯉꯤꯁꯦ ꯏꯕꯤꯗꯤ ꯂꯩꯇꯦꯍꯦ ꯃꯣꯏꯗ ꯑꯗꫭꯝꯗ ꯄꯨꯁꯤꯟꯒꯔꫭ ꯄꯨꯟꯁꯤ ꯑꯣꯟꯈ꯭ꯔꯦ ꯑꯈꫭꯏ ꯇꯤꯚꯤꯗꯣ ꯃꯅꯨꯡꯗ ꯊꯝꯈ꯭ꯔꯦ ꯑꯩꯁꯨ ꯊꯥꯖꯗꯕꯅꯤ ꯁꯨꯃꯥꯏꯅ ꯇꯧꯅꯤꯅ ꯑ ꯋꯥꯜꯀꯞ ꯁꯤꯗ ꯌꯦꯡꯕ ꯄꯥꯝꯃꯨꯏꯅꯦ ꯑꯩꯗꯤ ꯑꯩꯈꯣꯏꯒꯤ ꯏꯃꯥꯟꯅꯕꯤꯈꯣꯏꯗꯤ ꯆꯠꯂꯅꯤ
ꯀꯩꯒꯤꯅꯣ ꯃꯣꯏꯁꯨ ꯃꯄꯥꯟ ꯊꯝꯃ ꯋꯥꯜꯀꯞꯒꯤ ꯃꯇꯝꯗꯗꯤ ꯑꯗꯨꯝ ꯊꯝꯃ ꯌꯦꯡꯕ ꯌꯥꯏꯗꯅ
ꯎꯝ ꯈꯪꯗꯦ ꯃꫭꯏꯒꯤꯅꯤꯅ
ꯑꯗꯨ ꯅꯨꯄꯤꯗꯨꯅ ꯑꯣꯏꯔꯝꯃꯅꯤꯗ
ꯍꯣꯏ ꯈꯪꯗꯦ ꯃꯣꯏ ꯃꯣꯏꯒꯤꯅꯤꯅ ꯑꯩꯈꯣꯏꯗꯤ ꯋꯥꯕ ꯉꯝꯕ ꯌꯥꯗꯦꯅꯦ
ꯑꯝ
ꯎꯄꯥꯏ ꯂꯩꯇ꯭ꯔꯦ ꯄꯥꯝꯃꯨꯏꯌꯦ ꯏꯊꯥꯟꯇ ꯌꯦꯡ ꯁꯤꯗ ꯌꯦꯡꯕꯗꯤ ꯑꯁ ꯅꯨꯡꯉꯥꯏꯕꯨ ꯅꯨꯡꯉꯥꯏꯇꯦꯗ ꯃꯤ ꯑꯩꯗꯤ ꯋꯥꯜ ꯀꯞꯇꯤ ꯃꯤ ꯃꯤꯒ ꯌꯝ ꯃꯤ ꯌꯥꯝꯔꯒ ꯂꯥꯎꯔꯒ ꯌꯦꯕꯗꯣ ꯑꯩꯗꯤ ꯍꯦꯟꯅ ꯅꯨꯡꯉꯥꯏꯕ
ꯎꯝ ꯑꯩꯁꯨ ꯌꯦꯡꯕ ꯌꯦꯡꯕ ꯆꯠꯄ ꯃꯐꯝ ꯂꯩꯔꯗꯤ ꯆꯠ ꯆꯠꯄ ꯌꯥꯏꯕꯀꯣ ꯑꯗꯨ ꯑꯗꯩ ꯆꯠꯅꯤꯡꯉꯥꯏꯁꯨ ꯂꯩꯇ꯭ꯔꯕꯅꯤꯅ
ꯑꯦ ꯑꯗꯨ ꯂꯥꯛ ꯑꯣꯐꯥꯏꯅꯦꯜꯗꯗꯤ ꯆꯃꯥꯏ ꯆꯔꯗꯒꯤ ꯆꯠꯀꯅꯤ ꯑꯩꯗꯤ ꯑ ꯉꯁꯤꯒꯤꯗꯤ ꯌꯦꯡꯒꯅꯤ
ꯑꯥꯔꯖꯦꯟꯇꯤꯅꯥ ꯆꯥꯟꯅꯔꯗꯤ ꯌꯦꯡꯒꯅꯤ
ꯄꯨꯡ ꯃꯣꯏ ꯁꯥꯟꯅꯕ ꯄꯨꯡ ꯃꯦꯁ ꯌꯥꯝꯕ ꯐꯔꯛ ꯇꯥꯏꯌꯦ ꯑꯗꯨꯒꯤꯅꯦ ꯄꯨꯡ ꯑꯍꯨꯝ ꯃꯈꯥꯏ ꯑꯍꯨꯝ ꯃꯔꯤ ꯃꯔꯤ ꯃꯈꯥꯏꯗꯗꯤ ꯌꯥꯕ ꯄꯨꯡ ꯑꯃ ꯃꯈꯥꯏ ꯑꯅꯤ ꯑꯅꯤ ꯃꯈꯥꯏ ꯑꯗꯨꯒꯤ ꯃꯇꯝꯁꯤ ꯌꯥꯝ ꯐꯔꯛ ꯇꯥꯕ ꯃꯇꯝꯅꯤ ꯕꯥꯔꯣ ꯃꯈꯥꯏ ꯀꯨꯝꯕꯗꯤ ꯌꯥꯏꯌꯦ ꯅꯣꯏꯁꯨ ꯑꯁ ꯑꯗꯨꯒꯤ ꯃꯇꯥꯡꯗꯤ
ꯆꯨꯝꯃꯤꯅꯦ ꯑꯁ ꯕꯣꯜ ꯌꯦꯡꯕꯖꯨ ꯐꯥꯏꯅꯦꯜꯗ ꯑꯩꯗꯤ ꯌꯨꯝ ꯆꯠꯀꯦ ꯇꯧꯕꯅꯦꯕ ꯑꯁꯤ ꯑꯦꯛꯖꯥꯝꯖꯤ ꯄꯣꯁꯄꯣꯟ ꯇꯨꯝ ꯇꯧꯔꯒ ꯂꯩꯕꯖꯤꯒꯤ
ꯑꯥ
ꯀꯔꯤ ꯍꯦꯛ ꯇꯧꯕ ꯌꯥꯕꯗꯨꯕꯨ ꯄꯣꯁꯄꯣꯟꯖꯤꯅ ꯑꯗꯨꯝ ꯇꯧꯔꯒ ꯂꯩꯕꯒꯤ ꯄ꯭ꯂꯥꯟ ꯖꯦ ꯂꯣꯏ ꯐꯦꯜ ꯑꯣꯏꯔꯕꯅꯤ
ꯇꯧꯔꯝꯒꯅꯤ ꯅꯣꯏ ꯀ꯭ꯂꯥꯁ
ꯈꯪꯗ꯭ꯔꯦ ꯇꯧꯔꯤꯁꯦ
ꯑꯁ ꯉꯁꯤ ꯑꯦꯛꯖꯥꯝ ꯖꯤꯗꯤ ꯐꯖꯔꯅꯤ ꯑꯦ
ꯎꯝ ꯊꯥꯅꯤꯡ ꯉꯔꯝ ꯊꯥꯅꯤꯡꯔꯝꯒꯅꯤ ꯃꯅꯥꯁꯦ
ꯊꯥꯕ ꯂꯣꯏꯔꯒ ꯌꯨꯝ ꯍꯜꯂꯛꯄꯗꯨꯅꯦ ꯑꯩꯅ ꯍꯧꯖꯤꯛ ꯄꯥꯝꯃꯤꯖꯦ
ꯎꯝ
ꯍꯌꯦꯡ ꯉꯁꯤ ꯄꯦꯄꯔꯗꯤ ꯈꯔ ꯀꯩꯅꯣ ꯇꯧꯋꯦꯗꯅ ꯑꯗꯣ ꯍꯌꯦꯡꯒꯤꯁꯦ ꯎꯝ ꯍꯦ ꯑ ꯍꯪꯆꯤꯠꯀꯤꯗꯣ ꯃꯦꯖꯣꯔ ꯄꯦꯄꯔ ꯑꯣꯏꯗꯣꯏꯅꯦꯕꯀꯣ
ꯑꯥ
ꯃꯦꯖꯣꯔ ꯄꯦꯄꯔꯗꯤ ꯂꯣꯏꯔꯗꯤ ꯂꯣꯏꯔꯗꯤ ꯌꯥꯔꯦꯗ ꯑꯇꯣꯞꯄꯗꯤ
ꯎꯝ ꯅꯣꯏ ꯂꯥꯏꯔꯤꯛ ꯀꯌꯥ ꯁꯤꯖꯤꯟꯅꯩ ꯄꯥꯏꯕ꯭ꯔꯣ
ꯑꯥ ꯇꯔꯨꯛ
ꯎꯝ
ꯁꯤꯒꯤ ꯑꯦ ꯑꯦꯅꯤꯄꯤ ꯅꯤꯎ ꯅꯤꯎ ꯏꯖꯨꯀꯦꯁꯟ ꯄꯣꯂꯤꯁꯤ ꯂꯥꯛꯄꯗꯒꯤ
ꯎꯝ ꯃꯤ ꯀꯌꯥꯝ ꯌꯥꯝ ꯃꯌꯥꯝ
ꯍꯧꯒꯤꯕꯏ
ꯎꯝ ꯅꯣꯏꯁꯦ ꯑꯥ ꯀꯣꯔ ꯄꯦꯄꯔ ꯂꯩꯀꯣ ꯀꯣꯔ ꯄꯦꯄꯔꯗꯣ ꯑꯍꯨꯝ ꯈꯥꯏꯗꯣꯛ ꯅꯕ꯭ꯔꯣ
ꯀꯣꯔ ꯄꯦꯄꯔ
ꯀꯣꯔ ꯄꯦꯄꯔ ꯍꯥꯏꯗꯤ ꯅꯣꯏꯒꯤ ꯃꯦꯠꯁꯇꯣ ꯃꯦꯠꯁꯅ ꯅꯪꯅ ꯃꯦꯟ ꯂꯧꯋꯦꯗꯅ
ꯑꯥ
ꯑꯗꯨ ꯀꯣꯔ ꯄꯦꯄꯔ ꯅꯦ ꯑꯗꯨꯒ ꯑꯗꯨ ꯈꯥꯏꯗꯣꯛꯅꯕ꯭ꯔꯣ
ꯑꯩ ꯎꯝ ꯑꯩꯈꯣꯏꯗꯤ ꯃꯦꯠꯁ ꯂꯧꯕꯗꯣ ꯎꯝ ꯃꯦꯠꯁꯀꯤ ꯑ ꯃꯦꯠꯁꯇꯒꯤ ꯄꯦꯄꯔ ꯑꯅꯤ ꯂꯩꯌꯦꯕ ꯑꯦꯁ ꯏ ꯁꯤ
ꯑꯥ
ꯑꯗꯨꯅꯤ ꯈꯛꯇꯅꯦ ꯃꯦꯖꯣꯔꯒꯤꯗꯤ
ꯎꯝ
ꯑꯇꯣꯞꯄꯗꯤ ꯈꯪꯗꯦ ꯁꯦꯃꯤꯁꯇꯥꯔ ꯈꯔ ꯊꯥꯔꯠ ꯐꯣꯔ ꯀꯥꯔꯒ ꯈꯥꯏꯗꯣꯛꯀꯗ꯭ꯔꯗꯤ ꯈꯪꯗꯦ ꯑꯗꯨꯏꯗꯤ
ꯎꯝ ꯎꯝ
ꯃꯦꯖꯔ ꯄꯦꯄꯔ ꯑꯦ ꯀꯣꯔ ꯄꯦꯄꯔ ꯑꯣꯏꯗꯣꯏꯅꯦ ꯑꯗꯨꯗꯣ ꯅꯪꯅ ꯃꯦꯟ ꯂꯥꯎꯕꯗꯣ ꯀꯣꯔ ꯍꯥꯏꯒꯗꯕꯅꯤ
ꯑꯣ
ꯉꯗꯤ ꯌꯥꯝ ꯉꯟꯅ ꯍꯧꯒꯠꯂꯅꯦ ꯑꯩꯁꯦ
ꯑꯣ ꯌꯥꯝꯝ ꯂꯥꯛꯑꯕ ꯌꯥ ꯉꯃꯤ ꯅꯁꯦ
ꯇꯨꯝꯕ ꯌꯥꯗꯦ ꯑꯁ ꯀꯩꯒꯤꯅꯣ
ꯍꯝ ꯏꯁꯁꯨ ꯉꯥꯟꯟꯅ ꯍꯧꯒꯠꯂꯦꯗ ꯉꯁꯤꯗꯤ
ꯌꯥꯝ ꯉꯟꯅ ꯉꯟꯅ ꯍꯧꯒꯠꯄꯅꯦ ꯍꯟꯖꯤꯛ ꯍꯟꯗꯛꯁꯦ ꯑꯩ ꯀꯒꯤꯩꯅꯣ ꯈꯪꯗꯦ ꯑꯁ ꯄꯨꯡ ꯐꯔꯣ ꯄꯨꯡ ꯑꯃ ꯑꯅꯤꯗꯨ ꯑꯗꯨꯋꯥꯏ ꯇꯨꯝꯃꯁꯨ ꯍꯧꯒꯠꯄꯗꯨ ꯃꯉꯥ ꯃꯈꯥꯏ ꯑꯗꯨꯋꯥꯏꯗ ꯑꯗꯨꯝ ꯍꯧꯒꯠꯂꯦꯕꯀꯣ ꯃꯉꯥ ꯀꯥꯏ ꯇꯔꯣ
ꯉꯥꯟ ꯂꯒ ꯑꯗꯨ ꯑꯗꯨꯗꯨ ꯑꯗꯨꯃꯥꯏꯅ ꯍꯧꯍꯜꯂꯗꯤ ꯅꯨꯡꯇꯤꯒꯤ ꯑꯗꯨ ꯍꯧꯒꯠꯄꯅꯤ ꯉꯅꯒ ꯗꯣꯒꯤ ꯆꯥꯡꯗ ꯑꯣꯥ ꯁꯨꯃꯥꯏꯅ ꯇꯧꯔꯛꯄꯅꯤ
ꯑꯁ ꯁꯨꯇꯤꯒꯤ ꯅꯨꯃꯤꯠꯇ ꯌꯥꯝ ꯉꯟꯅ ꯍꯧꯒꯠꯄꯗꯣ ꯑꯁ
ꯎꯝ ꯑꯦꯛꯖꯥꯝ ꯃꯅꯨꯡꯗꯤ ꯉꯥꯟꯟꯅ ꯇꯨꯝꯔꯒ ꯈꯔ ꯉꯥꯟꯟꯅ ꯍꯧꯒꯠꯄꯗꯣ ꯑꯗꯨꯅ ꯐꯥꯕꯅꯤ ꯊꯦꯡꯅ ꯇꯨꯝꯃꯗꯤ ꯑꯁ ꯑꯩꯗꯤ ꯑꯗꯨꯃꯥꯏꯅ ꯇ ꯋꯥ
ꯂꯣꯏ ꯀꯥꯎꯊꯣꯛꯄꯅꯤꯗ ꯊꯦꯡꯉ ꯇꯨꯡꯉꯒ ꯊꯦꯡꯅ ꯍꯧꯒꯠꯂꯒ
ꯎꯝ
ꯇꯣꯡꯗ
ꯅꯪꯗꯤꯦ ꯁꯨꯃꯥꯏꯅ ꯇꯥꯎꯑꯣ ꯀꯃꯥꯏꯅ ꯇꯧꯋꯦ ꯅꯟꯅ ꯇꯨꯝꯕ꯭ꯔꯥ
ꯑ ꯉꯟꯅ ꯇꯨꯝꯕꯅꯤ ꯄꯨꯡ ꯏꯂꯕꯦꯟ ꯏꯂꯚꯦꯟ ꯏꯂꯚꯦꯟ ꯊꯥꯔꯇꯤ
ꯎꯝ ꯑꯗꯨꯗꯤ ꯌꯥꯝ ꯊꯦꯡꯉꯦꯗ ꯎꯝ
ꯌꯥꯝ ꯉꯟꯅ ꯇꯨꯝꯕꯁꯨ ꯑꯩꯗꯤ ꯇꯨꯝꯕ ꯌꯥꯗꯕꯒꯤ
ꯑꯩꯗꯤ ꯑꯦꯖꯥ ꯂꯥꯏꯔꯗꯤꯀꯣ ꯉꯟꯅ ꯇꯨꯝꯕꯅꯤ
ꯏꯂꯚꯦꯟ ꯏꯂꯚꯦꯟ ꯊꯥꯔꯇꯤ ꯊꯦꯡꯕꯗ ꯑꯗꯨ ꯇꯦꯟ ꯑꯗꯨꯋꯥꯏꯁꯨ ꯇꯨꯝꯃꯦ ꯑꯗꯨ ꯍꯧꯒꯠꯄꯗꯨꯣ ꯃꯉꯥ ꯄꯨꯡ ꯃꯉꯥ ꯃꯉꯥ ꯃꯈꯥ ꯇꯔꯨꯛ ꯑꯗꯨꯋꯥꯏꯗ ꯑꯨꯝ ꯑꯗꯨꯝ ꯍꯧꯒꯦ
ꯎꯝ
ꯄꯨꯡ ꯇꯔꯨꯛ ꯇꯔꯦꯠ ꯇꯨꯝꯃꯗꯤ ꯌꯥꯔꯦꯗ
ꯎꯝ ꯑꯣꯏ ꯍꯣꯏ ꯍꯣꯔꯦꯟ ꯀꯣꯜ ꯇꯧꯔꯛꯑꯒꯦꯀꯣ ꯄꯥꯎ ꯐꯥꯎꯅꯔꯁꯤ ꯁꯦ ꯑꯃꯨꯛꯀ
ꯍꯣꯏ ꯍꯣꯏ
ꯎꯝ